ꯍꯜꯂꯣ ꯑꯕ ꯌꯥꯔꯦ ꯁꯦꯡꯉꯦ ꯁꯦꯡꯉꯦ ꯂꯣꯟ ꯀꯃꯥꯏꯅ ꯇꯧꯔꯤꯖꯥꯠꯅꯣ ꯉꯁꯥꯏꯒꯤꯗꯣ ꯑꯗꯨꯝꯕꯤꯌꯨꯖꯤ ꯑꯗꯨꯝ ꯕ꯭ꯌꯨꯖꯤꯗ ꯂꯩ ꯍꯥꯏꯕ꯭ꯔꯕ
ꯑ ꯑꯩꯅ ꯊꯥꯈꯤꯕꯗ ꯍꯣꯏ ꯃꯥꯂꯦ ꯍꯣꯏ ꯎꯝ
ꯑꯗꯨꯝ ꯔꯤꯐ꯭ꯔꯦꯁ ꯇꯧꯕꯒꯤꯁꯨ ꯑꯣꯏꯔꯝꯃꯅꯤ ꯅꯪꯅ ꯉꯥꯏꯈꯣ ꯍꯥꯏꯕꯗꯨꯗꯥ ꯑꯗꯨꯝ ꯃꯤ ꯑꯃꯅꯁꯨ ꯇꯧꯔꯛ ꯀꯦ ꯍꯥꯏꯕꯗꯨꯗ ꯑꯗꯨꯝ ꯇꯧꯔꯝꯕꯅꯦꯕ ꯑꯃ ꯑꯩꯅꯗꯤ ꯇꯧꯗ꯭ꯔꯦꯗ ꯇꯧꯕꯁꯨ ꯌꯥꯗ꯭ꯔ ꯁꯤꯕꯨ
ꯑꯣ
ꯑꯩ ꯇꯧꯈ꯭ꯔꯦ ꯅꯪ
ꯊꯕꯛ ꯆꯠ
ꯎꯝ ꯉꯁꯤ ꯁꯟꯗꯦ ꯁꯨꯇꯤꯅꯦ
ꯑꯣ ꯁꯟꯗꯦ ꯁꯨꯇꯤ ꯄꯤꯕꯅ ꯐꯩꯀꯣ ꯊꯕꯛꯁꯦ
ꯑꯩꯅ ꯁꯟꯗꯦꯗ ꯂꯧꯕ ꯑꯇꯣꯞꯄꯁꯤꯡꯗꯤ ꯑꯗꯨꯝ ꯃꯟꯗꯦ ꯑꯥ ꯑꯥ ꯋꯦꯅꯁꯗꯦ ꯊꯔꯁꯗꯦꯗ ꯂꯧꯕꯁꯨ ꯌꯥꯏꯕ
ꯎꯝ
ꯑꯩꯁꯦ ꯀꯩꯅꯣ ꯁꯟꯗꯦꯗ ꯂꯧꯒꯦ ꯇꯧꯔꯒꯥ
ꯁꯟꯗ ꯂꯧꯕꯅ ꯍꯣꯏ ꯑꯗꯨꯅ ꯍꯦꯟꯅ ꯐꯩꯅꯦ ꯑꯩꯈꯣꯏꯒꯤꯗꯤ
ꯑꯩꯈꯣꯏꯒꯤꯗꯤ ꯑꯗꯨꯝ ꯆꯨꯨꯠꯆ ꯔꯁꯕꯤꯀꯥꯁꯨ ꯑꯗꯨꯝ ꯐꯔꯦ ꯁꯨꯇꯤ ꯅꯨꯃꯤꯠꯁꯨꯨ ꯑꯣꯏꯔꯦ ꯆꯔꯆ ꯀꯥꯗꯕ ꯆꯔꯆ ꯀꯥꯒꯗꯕ ꯅꯨꯃꯤꯠꯁꯨ ꯑꯣꯏꯔꯦ
ꯑꯗꯨꯗꯤ ꯅꯪ ꯀꯩ ꯀꯥꯏ ꯆꯥꯔꯁ ꯀꯥꯕꯁꯦ ꯀꯥꯏ ꯀꯥꯒꯦ ꯅꯪ
ꯑꯩ ꯑꯩꯈꯣꯏꯁꯦ ꯃꯔꯛꯇꯅꯦꯗ ꯑꯗꯨꯝ ꯀꯩꯅꯣ ꯍꯥꯏꯁꯤꯔꯥ ꯂꯣꯏ ꯄꯨꯟꯕ ꯆꯔꯆꯅꯦꯗ ꯌꯨꯅꯥꯏꯇꯦꯠ ꯑꯣꯏꯕ ꯆꯔꯆ ꯍꯥꯏꯖꯦ ꯑꯗꯨꯝ ꯁꯤꯗꯗꯤ ꯀꯩꯅꯣ ꯇ꯭ꯔꯥꯏꯞꯁꯦ ꯌꯥꯝꯕꯅꯤꯅ
ꯑꯣ ꯑꯩꯈꯣꯏ ꯅꯪ ꯅꯪ ꯂꯩꯕ ꯃꯐꯝ ꯅꯪ ꯂꯩꯕ ꯃꯐꯝꯗ ꯑꯩꯈꯣꯏꯒꯤ ꯆꯥꯔꯁꯁꯨ ꯌꯥꯎꯏꯅ ꯑꯆꯧꯕ ꯑꯃ ꯌꯥꯎꯕꯗꯣ ꯁꯦꯟꯇꯔꯒꯤꯗꯣ ꯑꯗꯨꯗꯣ ꯀꯥꯗꯕ꯭ꯔꯥ ꯑꯃ ꯑꯃꯔꯛ ꯐꯥꯎ ꯀꯥꯗꯦ ꯅꯪ ꯑꯗꯨꯗ
ꯀꯥꯔꯝꯃꯦꯗ ꯑꯩ ꯀꯩꯅꯣ ꯍꯥꯏ ꯁ꯭ꯀꯨꯜ ꯀꯥꯔꯤꯉꯩꯗ ꯑꯗꯨꯗ ꯀꯥꯔꯝꯕꯅꯤ
ꯑꯣ ꯑꯗꯨ ꯍꯥꯏ ꯁ꯭ꯀꯨꯜꯁꯨ ꯏꯝꯐꯥꯜꯗ ꯇꯧꯕꯔꯥꯅꯦ
ꯇꯧꯋꯦ
ꯑꯁ ꯌꯥꯝ ꯐꯩꯀꯣ ꯃꯤ ꯃꯆꯥꯗꯤ
ꯍꯥꯏ ꯁ꯭ꯀꯨꯜꯗ ꯁꯤꯗ ꯀꯥꯕꯒꯤꯅꯦ ꯍꯣꯁꯇꯦꯜꯗ ꯑꯗꯨꯝ ꯂꯩꯔꯛꯑꯦ ꯍꯥꯏꯗꯣ ꯑꯗꯨꯒꯤ ꯃꯣꯏꯁꯦ ꯁꯟꯗꯦ ꯁ꯭ꯀꯨꯜꯒꯨꯝꯕ ꯆꯔꯆꯀꯨꯝꯕ ꯑꯗꯨꯝ ꯑꯗꯨꯒꯤ ꯆꯔꯆꯇꯨꯗ ꯀꯥꯔꯦꯕ ꯅꯣꯏꯒꯤꯗꯨꯗ
ꯑꯣ ꯅꯣꯡꯃ ꯆꯥꯠꯃꯤꯟꯅꯁꯤꯅꯦ ꯑꯗꯨꯗꯤ ꯑꯗꯨ ꯆꯥꯔꯁ ꯇꯨꯗꯥ
ꯆꯥꯠꯃꯤꯟꯅꯁꯦ ꯆꯠꯃꯤꯟꯅꯖꯦ ꯑꯗꯣ ꯂꯣꯟꯗꯣ ꯅꯣꯏꯒꯤꯗ ꯉꯥꯡꯕꯅꯤꯅ ꯑꯗꯨꯝ ꯆꯠꯇ꯭ꯔꯦ ꯍꯥꯏꯔꯦ꯫ ꯅꯦ ꯍꯥꯏꯕ ꯇꯥꯔꯦꯅꯦ
ꯑꯗꯨꯗꯤ ꯍꯣꯏ ꯚꯥꯞꯇꯥꯥꯔꯦ꯫ꯗ ꯑꯗꯨꯗꯤ
ꯑꯁ ꯒꯌ꯭ꯥꯟ ꯇꯥꯏꯗ
ꯏꯁ ꯌꯥꯝ ꯍꯩꯀꯣ ꯑꯗꯨꯗꯤ ꯑꯩꯈꯣꯏ ꯂꯣꯟꯗꯤ ꯂꯥꯏꯕꯅꯦ
ꯂꯥꯏꯁꯨ ꯂꯥꯏꯌꯦ ꯂꯥꯏꯌꯦ ꯍꯥꯏꯕ ꯃꯤꯅꯗꯤ ꯈꯪꯗꯕꯁꯤꯡꯗꯤ ꯂꯨꯏ ꯍꯥꯏꯕꯅꯦ ꯍꯥꯏꯕꯥ
ꯎꯝ
ꯑꯗꯨꯝ ꯆꯍꯤ ꯇꯔꯥꯁꯦ ꯑꯗꯨꯝ ꯍꯥꯏꯕꯗꯤ
ꯆ
ꯀꯩꯅꯣ ꯀꯕꯨꯏꯒꯤ ꯃꯔꯛꯇꯁꯨ ꯑꯗꯨꯝ ꯏꯃꯥꯟꯅꯕꯁꯤꯡꯁꯨ ꯌꯥꯝꯕꯩꯀꯣ ꯑꯗꯨꯒꯤ ꯑꯩ ꯑꯩꯅ ꯀꯥꯔꯛꯄ ꯁ꯭ꯀꯨꯜꯗꯨꯁꯨ ꯀꯕꯨꯏꯒꯤ ꯑꯣꯏꯔꯦ ꯑꯗꯨꯒꯤ ꯑꯗꯨꯝ ꯈꯪꯉꯦꯗ ꯑꯗꯨꯝ ꯍꯧꯖꯤꯛ ꯂꯩꯔꯤꯕ ꯃꯐꯝꯗꯨꯁꯨ ꯅꯣꯏꯅ ꯍꯦꯟꯅ ꯌꯥꯝꯃꯦꯗꯅ ꯔꯣꯡꯃꯩꯅꯦ ꯔꯣꯡꯃꯩꯅꯦꯍꯦ ꯅ ꯌꯥꯝꯕꯒꯤ ꯑꯗꯨꯝ ꯂꯣꯟꯗ ꯈꯪꯉꯦꯗ ꯃꯣꯏꯅꯁꯨ ꯑꯗꯨꯝ ꯀꯥꯕꯨꯏ ꯀꯕꯨꯏ ꯂꯣꯟꯗ ꯉꯥꯛ ꯉꯥꯡꯉꯛꯄꯅꯦꯗꯤ ꯑꯩꯉꯣꯟꯗ ꯑꯩꯅ ꯐꯖꯅ ꯈꯨꯝꯗꯕꯗꯤ ꯍꯩꯇꯕ ꯂꯣꯟꯗꯤ ꯂꯣꯜꯂꯦꯕ ꯈꯔꯒꯗꯤ ꯈꯔꯕꯨꯗꯤ ꯈꯣꯏꯔꯝꯒꯅꯦꯕ ꯑꯗꯨ ꯑꯣꯏꯔꯁꯨ ꯑꯗꯨ ꯑꯣꯏꯔꯒꯁꯨ ꯑꯗꯨꯝ ꯍꯩꯌꯦ ꯍꯣꯏ ꯍꯣꯏ ꯇꯧꯁꯦ ꯍꯣꯔꯦꯟ ꯋꯥꯆꯦꯞꯇ ꯇꯧꯁꯦ
ꯋꯥꯆꯦꯞꯇ ꯇꯧꯁꯦ ꯌꯥꯏꯌꯦ ꯀꯅꯥꯅꯦ ꯍꯦꯜꯂꯤ
ꯑꯗꯨꯝ ꯍꯩꯕꯗꯤ ꯍꯩꯕꯅꯦꯕ ꯑꯗꯣ ꯈꯔ ꯈꯣꯏꯕꯅꯦꯕ
ꯏꯌꯥ ꯉꯛꯏꯍꯦ ꯅꯪꯁꯦ
ꯀꯕꯨꯏ ꯈꯪꯉꯦ ꯂꯣꯟꯁꯦ ꯑꯗꯨꯝ ꯑꯌꯥꯝꯕ ꯈꯪꯉꯝꯅꯦꯕ ꯍꯥꯏꯕꯗꯤ ꯂꯣꯟ ꯈꯪꯉꯗꯤ ꯁꯤꯡꯕ ꯉꯝꯃꯦꯕ
ꯎꯝ
ꯇꯧꯕꯁꯨ ꯅꯨꯡꯉꯥꯏꯌꯦꯕ
ꯅꯨꯡꯉꯥꯏꯕꯅꯦ ꯍꯣꯏ ꯎꯝ
ꯑꯩꯁꯦ ꯀꯩꯅꯣꯁꯨ ꯇꯝꯒꯦ ꯇꯧꯔꯤꯅꯤꯅꯦ ꯇꯥꯡꯈꯨꯜꯁꯦ ꯇꯥꯡꯈꯨꯜꯁꯦ ꯃꯠ ꯃꯇꯦꯛ ꯃꯇꯦꯛ ꯀꯪꯕ
ꯏꯁ ꯇꯥꯡꯈꯨꯜ ꯅꯨꯄꯤ ꯄꯥꯝꯕ ꯃꯥꯜꯂꯦ
ꯑꯩꯔꯣ ꯏꯁ ꯀꯕꯨꯏ ꯈꯪꯉꯦ ꯑꯗꯨꯗꯤ ꯅꯪ ꯀꯕꯨꯏ ꯅꯨꯄꯤ ꯄꯥꯝꯕꯒ ꯃꯥꯜꯂꯝꯒꯅꯤꯗ ꯑꯃꯨꯛꯀ
ꯑꯗꯨꯗꯤ ꯅꯪ ꯑꯗꯨꯏ ꯂꯩꯐꯝꯗꯨꯅꯅꯤꯅꯦ ꯑꯗꯨꯗꯤ ꯅꯪ ꯍꯥꯏꯁ꯭ꯀꯨꯜ ꯀꯥꯕꯗ ꯍꯥꯏꯕꯗꯤ ꯑꯩꯈꯣꯏ ꯂꯩꯐꯝꯗꯨꯗ ꯑꯣꯏꯕꯒꯤꯅꯤꯅ ꯑꯗꯨ ꯇꯥꯡꯈꯨꯜ ꯇꯝꯒꯦ ꯑꯃꯨꯛ ꯍꯩꯅꯤꯡꯉꯥꯏ ꯇꯝꯒꯦ ꯍꯥꯏꯔꯤꯁꯤ ꯀꯩ ꯀꯩꯅꯣ ꯌꯥꯎꯕꯒꯤꯅꯦꯕꯥ
ꯅꯠꯇꯦꯕ ꯑꯗꯨꯝ ꯍꯩꯅꯤꯡꯕꯩꯅꯦꯗ
ꯃꯆꯤꯟ ꯊꯤꯒꯅꯨ
ꯑꯁꯦꯡꯕꯥꯅꯦ ꯍꯧꯖꯤꯛꯄꯨꯗꯤ
ꯇꯣꯛꯅꯕ ꯀꯨꯏꯕꯥꯗꯒꯤ ꯀꯣꯏꯗꯕꯁꯨ ꯀꯨꯏꯔꯦꯅꯦ
ꯍꯥ ꯍꯥ ꯅꯣꯛꯅꯤꯡꯉꯤ
ꯀꯨꯏꯔꯦ ꯑꯁꯦꯡꯕꯅꯤ ꯑꯗꯨꯝ ꯏꯟꯇ꯭ꯔꯦꯁ ꯂꯩꯔꯛ ꯔꯛꯇꯕ ꯍꯥꯏꯇꯥꯔꯦꯅꯦ ꯈ꯭ꯔꯥ ꯃꯦꯆꯌꯨꯔ ꯑꯣꯔꯥ ꯀꯥꯟꯗ ꯃꯦꯆꯌꯨꯔ ꯑꯣꯏꯔꯥ ꯀꯥꯟꯗ ꯍꯥꯏ ꯑꯣꯏꯔꯀꯥꯟꯗ ꯍꯥꯏꯌꯦ ꯑꯗꯨꯝ ꯃꯇꯝꯁꯦ ꯈꯔꯥ ꯋꯥꯠꯂꯤ ꯇꯧꯋꯦꯗ ꯑꯗꯨꯝ ꯈꯔ ꯀꯔꯤ ꯍꯥꯏꯁꯤꯔ ꯈꯪꯗꯦꯗ ꯑꯩꯅ ꯄꯥꯝꯕ ꯑꯝꯇꯥ ꯎꯗ꯭ꯔꯤꯕꯩꯔ ꯀꯔꯤ ꯍꯥꯏꯗꯧꯅꯣ ꯈꯪꯗ꯭ꯔꯦꯗ ꯈꯣꯏꯗꯥꯕ ꯋꯥꯠꯄ ꯋꯥꯠꯄꯩꯔ ꯌꯥꯏ ꯌꯥꯝ ꯅꯣꯛꯂꯛ ꯀꯥꯅꯨꯗ
ꯄꯪꯒꯅꯤ ꯄꯪꯒꯅꯤꯀꯣ
ꯅꯪꯒꯤ ꯁꯇꯦꯇꯁꯇꯤ ꯀꯩꯅꯣ ꯑꯥ ꯀꯩꯅꯣ ꯏꯌꯦꯅꯦ ꯅꯪ ꯏꯔꯤꯗꯨꯗꯤ ꯄꯥꯔꯣꯏꯅꯦ ꯑꯗꯣ ꯀꯩꯅꯣꯝꯃ ꯏꯕꯒꯨꯝ ꯇꯧꯋꯦꯗꯥ ꯀꯩꯅꯣ ꯃꯤꯡꯁꯨ ꯄꯜꯂꯦ ꯑꯗꯨꯒ ꯂꯥꯁꯇ ꯑꯦꯟ ꯌꯨ ꯇꯨ ꯀꯩꯅꯣꯝꯃ ꯍꯥꯏꯕꯒꯨꯝ
ꯑꯗꯨꯗꯤ ꯀꯩꯅꯣ ꯑꯩꯈꯣꯏꯒꯤ ꯀꯩꯅꯣꯕꯨꯅꯦ ꯍꯥꯏꯔꯣꯏꯗ ꯍꯥꯏꯔꯣꯏ ꯍꯥꯏꯔꯣꯏ ꯍꯣꯔꯦꯟ ꯍꯥꯏꯕꯤꯒꯦ ꯍꯣꯔꯦꯟ ꯍꯥꯏꯕꯤꯒꯦ
ꯑꯩꯈꯣꯏꯗꯤ ꯑꯩꯈꯣꯏꯗꯤ ꯍꯪꯗ꯭ꯔꯁꯨ ꯑꯗꯨꯝ ꯑꯗꯨ ꯑꯣꯏꯅ ꯈꯟꯈ꯭ꯔꯦꯅꯦ
ꯏꯁ
ꯍꯪꯗꯕꯩ ꯋꯥꯅꯦ ꯑꯗꯨꯝ ꯈꯟꯈ꯭ꯔꯦꯕ ꯑꯦ ꯅꯪꯅ ꯏꯔꯤꯕ ꯏꯁꯇꯜꯗꯨ꯫ ꯑꯗꯨꯝ ꯑꯗꯨ ꯃꯥꯟꯕꯩꯅꯤ ꯀꯩꯅꯣ ꯑꯗꯨꯝ ꯑꯩꯅ ꯑꯩꯅ ꯃꯦꯁꯦꯁꯇꯨ ꯊꯥꯔꯛꯇ꯭ꯔꯁꯨ ꯑꯗꯨꯝ ꯈꯪꯗ꯭ꯔꯦ ꯑꯗꯨꯝ ꯈꯜꯂꯒꯥ ꯂꯩꯔꯦ ꯍꯥꯏꯕꯅꯤꯗ ꯆꯨꯝꯕ ꯂꯥꯟꯕꯗꯨꯗꯤ ꯑꯇꯣꯞꯄ ꯑꯃꯥꯅꯦꯕ
ꯅꯪ ꯅꯕꯨꯛ ꯐꯠꯇꯕꯒꯤꯅꯦ ꯑꯗꯨꯃꯥꯏꯅ ꯈꯜꯂꯒ ꯂꯩꯔꯤꯗꯣ
ꯏꯁ ꯑꯗꯨꯕꯨ ꯐꯠꯇꯕ꯭ꯔꯥꯅꯦ ꯑꯗꯨꯝ ꯍꯣꯏ ꯃꯤꯁꯤ ꯂꯩꯕꯤꯔꯦ ꯃꯤꯒꯤꯗꯤ ꯐꯥꯖꯅ ꯂꯩꯕꯤꯗꯦ ꯂꯨꯅ ꯇꯧꯕꯤꯌꯦ ꯇꯧꯔꯒ ꯈꯜꯂꯤ ꯏꯁ ꯋꯥꯍꯩꯁꯦ ꯍꯥ
ꯂꯥꯟ ꯅꯪꯒꯤꯁꯦ ꯐꯥꯖꯅ ꯂꯥꯟꯈ꯭ꯔꯦ
ꯂꯥꯟꯈ꯭ꯔꯦ ꯑꯗꯨꯗꯤ ꯁꯣꯏꯔꯦ ꯁꯣꯏꯔꯦ ꯑꯍꯥꯟꯕ ꯎꯕꯅꯤꯅ ꯑꯩꯗꯤ
ꯍꯣꯏ ꯃꯤꯁꯤꯡꯅ ꯍꯡꯉꯛꯑꯦ ꯃꯤꯁꯤꯡ ꯍꯥꯡꯉꯛꯑꯦ ꯑꯗꯨꯃꯥꯏ
ꯑꯗꯨꯅꯦ ꯅꯪ ꯅꯪ ꯏꯕ ꯏꯁꯇꯜꯗꯨ ꯑꯗꯨ ꯃꯥꯟꯕꯅꯦꯗ
ꯑꯩꯗꯤ ꯑꯗꯨꯃꯥꯏꯅ ꯈꯟꯗꯦꯕ ꯑꯗꯨꯃꯥꯏꯅ ꯈꯟꯗꯦ ꯑꯗꯨꯝ ꯖꯁ ꯏꯕꯥꯅꯦꯕ ꯑꯗꯨ ꯃꯤꯁꯤꯡꯅ ꯈꯥꯟꯕꯗꯤ ꯑꯥ ꯑꯃꯥꯔꯣꯝꯗ ꯈꯜꯂꯒꯥ ꯃꯥꯜꯂꯦ ꯑꯗꯨꯝ ꯍꯣꯏ ꯔꯤꯄ꯭ꯂꯥꯏ ꯇꯧꯔꯛꯄꯥ ꯃꯤ ꯌꯥꯎꯋꯦ ꯑꯥ
ꯑꯩꯗꯤ ꯑꯗꯨꯗꯤ ꯈꯟꯈ꯭ꯔꯦ ꯀꯦꯩꯅꯣ ꯑꯩ ꯑꯩꯁꯨ ꯈꯜꯂꯝꯃꯤ ꯀꯩꯅꯣ ꯑꯩꯅ ꯈꯨꯝꯗꯕꯩ ꯋꯥꯅꯤ
ꯍꯥꯝ ꯑ ꯍꯧꯖꯤꯛꯇꯤ ꯌꯥ ꯈꯪꯉꯦꯅ
ꯅꯪꯅ ꯅꯠꯇꯦ ꯍꯥꯏꯅꯤꯅ ꯊꯥꯖꯕ ꯇꯥꯔꯦꯅꯦ
ꯊꯥꯖꯔꯑꯣ ꯑꯩꯗꯤ ꯁꯦꯡꯕ ꯍꯥꯏꯕꯅꯦ ꯀꯩꯗꯅꯣ
ꯊꯥꯖꯔꯦ ꯊꯥꯖꯔꯦ ꯑ ꯊꯥꯖꯔꯦ ꯍꯥꯏꯁꯤꯗꯤ ꯊꯥꯖꯗꯤꯗꯤ ꯍꯥꯏꯗꯦꯗꯅ
ꯐꯥꯏꯦ ꯍ ꯊꯖꯒꯗꯕꯅꯤ ꯀꯩꯗꯧꯔꯤꯅꯣꯗꯣ ꯍꯥꯏꯔꯒ
ꯑꯩ ꯂꯣꯏꯔꯝꯕꯗ ꯉꯥꯏꯔꯤꯕꯅꯦ ꯆꯥꯛ ꯉꯁꯤꯗꯤ ꯁꯨꯇꯤꯁꯨ ꯑꯣꯏꯕꯅꯤꯅ ꯌꯨꯝꯗ ꯑꯣꯏꯅ ꯁꯟꯖꯥꯔ ꯏꯅꯥꯎꯅꯨꯄꯥꯁꯤꯡꯗꯣ ꯍꯌꯦꯡ ꯆꯪꯉꯅꯤꯕ ꯍꯣꯁꯇꯦꯜꯗ ꯉ ꯅ ꯉꯥꯏꯥꯟ ꯊꯣꯛꯂꯛꯑꯦ ꯍꯥꯏꯗꯅ ꯍꯌꯦꯡ ꯃꯣꯏ ꯁꯂ ꯕꯦꯛꯇ ꯂꯣꯏꯔꯒ ꯍꯌꯦꯡ ꯀ꯭ꯂꯥꯁ ꯍꯧꯔꯅꯤ ꯑꯗꯨꯏ ꯉꯁꯤ ꯐꯤꯌꯔꯒꯜꯒꯤ ꯇꯥꯏꯞꯇ ꯁꯟ ꯑꯣꯏꯅ ꯆꯥꯔꯦ
ꯑꯦꯁ ꯍꯥꯎꯏꯀꯣ
ꯍꯥꯎꯔꯦ ꯉꯁꯤꯗꯤ ꯑꯗꯨꯟ ꯈꯔ ꯆꯥꯔꯦ
ꯐꯖꯅ ꯆꯥꯔꯝꯒꯅꯤ ꯚꯏ
ꯄ꯭ꯂꯦꯠ ꯑꯅꯤ ꯃꯈꯥꯏ ꯁꯥꯏ
ꯑꯩꯗꯤ ꯉꯁꯥꯏ ꯉꯁꯥꯏ ꯀꯩꯅꯣ ꯕꯣꯔꯥꯒ ꯁꯤꯡꯖꯨꯒ ꯀꯩꯅꯣ ꯆꯆꯥꯄꯣꯠ ꯆꯥꯕꯤꯕꯒꯤ ꯌꯥꯝ ꯆꯥꯅꯤꯡꯗꯕꯒꯤ ꯍꯧꯖꯤꯛ ꯈ ꯏꯊꯟꯇ ꯆꯥꯛ ꯆ ꯇꯧꯔꯒ ꯂꯩꯕꯅꯤ ꯆ
ꯃꯊꯟꯇ ꯂꯩꯌꯦꯔꯣ
ꯎꯝ ꯊꯔꯅꯇ ꯑ
ꯅꯥꯟ ꯏ ꯆꯟꯇ ꯂꯩꯦꯒ ꯍꯥꯏꯦ ꯑꯣꯏꯔꯠꯇ ꯇꯦ
ꯆꯥꯅꯤꯡꯗꯦ ꯍꯥꯏꯕ ꯃꯣꯏꯁꯨ ꯑꯗꯨꯒꯤ ꯑꯩꯗꯣ ꯏꯊꯟꯗ ꯆꯥꯔꯒ ꯏꯊꯟꯇ ꯆꯥꯕꯁꯦ ꯆꯥꯕꯁꯦ ꯅꯨꯡꯉꯥꯏꯇꯦ
ꯑ ꯑꯗꯣ ꯆꯥꯛꯇꯤ ꯅꯊꯟꯗ ꯑꯗꯨꯝ ꯆꯥꯕ꯭ꯔꯥ ꯅꯠꯇ꯭ꯔꯒ ꯆꯥꯃꯤꯟꯅꯕ꯭ꯔꯥ ꯀꯃꯥꯏꯅ ꯇꯧꯒꯦ
ꯆꯥꯃꯤꯟꯅꯕꯤꯅꯦꯕ
ꯑꯣ
ꯃꯣꯏꯁꯨ ꯉꯁꯤꯁꯦ ꯆꯥꯡ ꯂꯥꯝꯗꯦ ꯍꯥꯏꯕꯒꯤ
ꯑꯗꯨꯝ ꯍꯥꯎꯕꯅꯦꯗ ꯆꯥꯃꯤꯟꯅꯕꯅꯦ ꯍꯥꯎꯕ ꯏꯟꯁꯥꯡꯗ ꯍꯥꯎꯗꯔꯁꯨꯀꯣ ꯑꯗꯨ ꯅꯛꯅꯔꯀꯥꯟꯗꯅꯦꯗ ꯃꯤꯗꯣ ꯅꯪꯒꯤ ꯌꯦꯛꯅꯕ ꯑꯣꯏꯔꯗꯤ ꯍꯥꯎꯇ꯭ꯔꯣꯅꯦ
ꯃꯤ ꯑꯩꯈꯣꯏ ꯌꯦꯠꯅꯕꯒ ꯀꯃꯥꯏꯅ ꯆꯥꯗꯣꯏꯅꯣ
ꯍꯤꯟꯖꯥꯡ ꯍꯤꯟꯖꯥꯡ ꯍꯥꯎꯕꯗꯨꯁꯨ ꯍꯥꯎꯗꯕꯅꯦꯕ
ꯎꯝ ꯑꯁ ꯅꯪꯁꯦ ꯅꯪ ꯏꯁꯦ ꯑꯦꯛꯁꯄꯤꯦꯔꯤꯌꯦꯟꯁ ꯂꯩꯕ ꯃꯥꯂꯦ ꯍꯦ
ꯇꯧꯋꯤꯅꯤ ꯀꯩꯅꯣ ꯆꯥꯕ ꯆꯥꯗꯕ ꯌꯥꯗꯕꯒꯤ ꯁꯥꯛꯇꯤ ꯆꯥꯗꯕ ꯌꯥꯗꯕ ꯑꯗꯨ ꯐꯝꯃꯤꯟꯅꯔ
ꯍꯥꯏꯕꯗꯤ ꯆꯥꯛꯇꯤ ꯂꯥꯛꯑꯝꯕ ꯃꯤ ꯃꯤ ꯀꯧꯕ ꯃꯤꯗꯨꯅ ꯑꯃꯨꯛ ꯀꯃꯟ ꯑꯣꯏꯕ ꯃꯤ ꯑꯣꯏꯕꯀꯣ ꯏꯕꯥꯅꯤ ꯑꯗꯣ ꯏꯕꯥꯅꯤꯗ ꯈꯠꯅꯔꯒ ꯏꯔꯝꯕ
ꯑꯣ ꯅꯨꯄꯤ ꯑꯣꯏꯔꯝꯅꯤꯗ ꯅꯨꯄꯤ ꯍꯔꯎꯅꯤꯃ
ꯀꯥꯏꯔꯤꯦ ꯅꯨꯄꯤꯅꯣꯗ ꯑꯗꯨꯝ ꯅꯨꯄꯤ ꯑꯣꯏꯅ ꯇꯧꯔꯛꯑꯦ ꯅꯪꯁꯨ
ꯅꯪꯒꯤ ꯋꯥꯔꯤꯗꯣ ꯅꯨꯄꯤ ꯅꯨꯄꯤ ꯃꯥꯟꯕ ꯈꯠꯅꯔꯒ ꯂꯥꯛꯑꯦꯗ ꯍꯥꯏꯕꯒꯤꯦ
ꯅꯨꯄꯥ ꯑꯣꯏꯕꯅꯦꯗ
ꯎꯐꯨ ꯅꯥꯕꯒꯤꯔꯣ ꯑꯗꯨꯗꯤ
ꯑꯣ ꯀꯩ ꯀꯩ ꯃꯇꯥꯡꯒꯤꯅꯣꯗꯤ ꯈꯪꯗ꯭ꯔꯦ ꯑꯗꯨꯝ ꯈꯠꯅꯔꯝꯃꯀꯣ
ꯕ꯭ꯂꯨꯒ ꯆꯥꯃꯤꯟꯅꯕ ꯑꯃꯨꯛꯀ ꯄ꯭ꯂꯦꯛ ꯑꯃꯗ ꯆꯥꯃꯤꯟꯅꯕ꯭ꯔꯥ ꯑꯣ ꯍ
ꯆꯔ ꯂꯩꯗ
ꯑꯗꯨ ꯍꯥꯏꯔꯒ ꯀꯩꯅꯣ ꯇꯧꯕꯁꯦ ꯐ꯭ꯂꯦꯠ ꯇꯣꯝꯕ ꯂꯣꯏꯕꯒ ꯄ꯭ꯂꯦꯠ ꯑꯃꯗ ꯆꯥꯃꯤꯟꯅꯔꯁꯤ ꯀꯩꯒꯤꯅꯣ
ꯀꯌꯥ ꯀꯩꯕꯗꯣ ꯇꯥꯔꯦ ꯅꯪ ꯍꯥꯎꯗꯨ ꯑ ꯇꯥꯗ꯭ꯔꯦ